ꯑꯣ ꯍꯥꯎ ꯑꯔ ꯌꯨ ꯑꯥꯏꯦꯝ ꯐꯥꯏꯟ ꯊꯦꯡꯀ ꯌꯨ
ꯋꯥ ꯉꯔꯥꯡ ꯋꯥꯔꯤ ꯅꯨꯡꯉꯥꯏꯕꯗꯨ ꯂꯣꯏꯗ꯭ꯔꯤꯅꯦ
ꯏꯁ ꯀꯅꯥꯝ ꯋꯥꯔꯤ ꯍꯥꯏꯔ ꯑꯣ ꯉꯔꯥꯡ ꯋꯥꯔꯤꯗ ꯑꯩꯅ ꯑꯗꯨꯝ ꯂꯤ ꯂꯩꯗꯅ ꯁꯣꯝꯗ ꯌꯥꯗ꯭ꯔꯦꯅꯦ
ꯑꯩ ꯑꯩꯁꯨ ꯃꯔꯛꯇ ꯈꯔ ꯊꯠꯂꯒ ꯑꯩꯒꯤ ꯈꯔ ꯇꯥꯕꯤꯗꯣ ꯇꯧꯔꯛꯀꯦ ꯑꯗꯨꯝ ꯌꯥꯅꯤ
ꯑꯦ ꯁꯤ ꯑꯣ ꯆꯥꯟꯅꯗꯕꯒꯤ
ꯎꯝ
ꯑꯩ ꯃꯥꯡꯉꯦ ꯑꯩ ꯊꯋꯥꯏ ꯅꯨꯡꯉꯥꯏꯇꯦ
ꯎꯝꯈꯣ ꯅꯪ ꯀꯩꯅꯣ ꯉꯔꯥꯡ ꯁꯨꯃꯥꯏꯅ ꯍꯥꯏꯗꯅ ꯀꯩꯅꯣꯗ ꯊꯧꯕꯥꯜ ꯌꯧꯔꯛꯄꯗ ꯀꯣꯔꯣꯅꯥ ꯇꯦꯁ ꯇꯧꯋꯦ ꯍꯥꯏꯗꯅ
ꯇꯋꯥꯅ ꯇꯧꯗꯦ
ꯊꯅꯤ ꯇ ꯀꯥꯏꯗ ꯅ ꯇꯣꯏꯁ
ꯑꯗꯨꯝ ꯀꯣꯔꯕꯥꯟꯗ ꯑꯗꯨꯝ ꯃꯤꯡ ꯀꯩꯀꯥꯏꯁꯜꯂꯝꯕꯩꯅꯤ ꯑꯩꯈꯣꯏ ꯁꯤ ꯃꯤꯁꯤ ꯂꯥꯛꯏ ꯅꯣꯏ ꯀꯥꯏꯏꯗ ꯀ꯭ꯋꯥꯔꯟꯇꯤꯟ ꯇꯧꯗꯣꯏ ꯈꯣꯠꯇꯣꯏꯅꯣꯅ ꯃꯣꯏꯅ ꯍꯥꯏꯔꯛꯇꯣꯏꯅꯤ
ꯑꯗꯨ ꯀ꯭ꯋꯥꯇꯤꯟ ꯇꯧꯔꯦ ꯇꯦꯁ ꯇꯧꯗꯕꯤꯗ
ꯀ꯭ꯋꯥꯔꯟꯇꯤꯟ ꯍꯥꯟꯅ ꯇꯧꯋꯤ ꯇꯦꯁ ꯀ꯭ꯋꯥꯟꯇꯤꯟꯗꯨꯗꯩ ꯀꯣꯟꯅ ꯂꯧꯈꯠ ꯂꯥꯛꯇꯣꯏꯅꯤ ꯇꯦꯁ ꯇꯧꯅꯕ ꯀ꯭ꯋꯥꯔꯦꯟꯇꯤꯟꯗ ꯌꯨꯅꯤꯚꯔꯁꯤꯇꯤ ꯑꯅꯅ ꯀꯣꯂꯦꯖ ꯑꯃ ꯂꯩ ꯑꯗꯨꯒꯤꯗꯤ ꯑꯩꯈꯣꯏꯗ ꯑꯗꯨ ꯇꯧꯋꯦ ꯑꯩꯈꯣꯏꯁꯦ ꯍꯜꯂꯛꯑꯦ ꯑꯗꯨꯅ ꯄꯨꯡ ꯃꯥꯄꯟ ꯅꯨꯡꯗꯥꯡ ꯇꯥꯔꯛꯑꯦ ꯅꯣꯡꯃ ꯅꯨꯡꯁꯤ ꯃꯇꯝꯗꯣ ꯈꯨꯃꯥ ꯍꯣꯏꯁꯤꯒꯁꯦ ꯂꯦꯞꯄꯝꯃꯦꯕ ꯁꯣꯝ ꯅꯥꯀꯟꯗ
ꯎꯝ
ꯑꯩꯈꯣꯏꯗꯤ ꯀꯧꯅꯕꯁꯨ ꯌꯥꯗꯅꯤꯅ ꯊꯦꯡꯅꯕꯁꯨ ꯌꯥꯗꯅꯤꯅ ꯑꯗꯨꯝ
ꯂ ꯂꯥꯒ ꯌꯦꯅꯔꯦ ꯄꯔꯝꯕꯔꯝ
ꯑꯗꯨꯗꯅꯦ ꯑꯗꯨꯒ ꯂꯩꯔꯦ ꯑꯩꯈꯣꯏꯁꯦ ꯂꯩꯕꯒ ꯂꯥꯛꯄꯒ ꯑꯃꯨꯛ ꯈꯟꯅꯔꯤ ꯃꯤꯁꯦ ꯃꯤꯁꯦ ꯑꯃꯨꯛ
ꯃꯤꯅꯤꯍꯥꯜ
ꯍꯥꯟꯅ ꯕꯦꯡꯒꯣꯜꯗ ꯂꯩꯕ ꯀꯥꯡꯕꯨ ꯈꯔ ꯃꯣꯏꯁꯦ ꯉꯟꯅ ꯌꯧꯔꯛꯄ
ꯑꯝ
ꯑꯗꯩ ꯒꯨꯟꯗꯥ ꯇꯧꯁꯤꯜꯂꯛꯄꯀꯣ ꯃꯣꯏꯁꯦ
ꯅꯨꯣꯏꯗ
ꯎꯝ ꯑꯗꯨꯩ ꯈꯟꯅꯔꯦ
ꯎꯝ
ꯑꯗꯨꯒ ꯀꯩꯅꯣ ꯇꯧꯔꯦ ꯈꯪꯅꯕ ꯍꯥꯏꯁꯦ ꯀꯩꯅꯁꯨ ꯇꯧꯈ꯭ꯔꯦ ꯑꯗꯨꯒ ꯑꯩꯈꯣꯏꯁꯦ ꯁꯤꯗ ꯃꯣꯏ ꯃꯔꯛꯇ ꯂꯩ ꯇꯜꯂꯦ ꯍꯥꯏꯔꯒ ꯑꯩꯈꯣꯏꯁꯦ ꯑꯗꯨꯝ ꯂꯩꯀꯥꯏꯔꯤꯅꯦꯕꯣ ꯇꯣꯉꯥꯟꯅ ꯊꯝꯃꯦ ꯑꯩꯈꯣꯏꯁꯦ ꯂꯦꯞ ꯃꯣꯏꯒꯤ ꯀꯩꯅꯣꯗ ꯥ ꯀꯔꯤ ꯀꯔꯤ ꯀꯔꯤ ꯈꯔꯤ ꯂꯦꯕꯣꯔꯦꯇꯔꯤ ꯀꯦꯃꯤꯁꯇ꯭ꯔꯤ ꯂꯦꯕꯣꯔꯦꯇꯔꯤꯒꯤꯗ ꯊꯝꯃꯦ
ꯏꯀ꯭ꯋꯞꯃꯦꯟꯅꯦꯇꯗꯤꯤ
ꯑꯥ
ꯝꯗꯗꯤ
ꯑꯩꯣꯏ ꯃꯌꯥꯝ ꯂꯩꯦ ꯑꯩꯈꯣꯏꯅ ꯄꯥꯏ ꯄꯥꯏꯥꯟꯅ ꯂꯩꯕ ꯌꯦꯡꯗꯅ
ꯑꯗꯨꯃꯛꯇ ꯑꯗꯨꯝ ꯇꯨꯝꯕ ꯆꯥꯕ ꯇꯧꯋꯕ
ꯑꯁ ꯇꯧꯗꯦꯗ ꯃꯣꯏ ꯀꯩꯁꯨ ꯁꯤꯟꯅꯗꯕ ꯀꯨꯏꯔꯕꯃꯤꯅ ꯀꯩꯝ ꯁꯤꯖꯤꯟꯅꯗ꯭ꯔꯦꯗ
ꯆꯥꯏꯗ꯭ꯔꯥ ꯍꯥꯏꯕ ꯆꯥꯏꯗꯏꯅꯦ ꯌꯥꯝꯅ ꯑꯗꯨꯒꯨꯝꯕꯗꯕ ꯌꯥꯝ ꯌꯥꯝ ꯂꯩꯕꯅꯤ ꯂꯩꯐꯝꯐꯥꯎ ꯐꯖꯥ ꯂꯩꯇ ꯅꯥꯕ
ꯃꯣꯏꯗꯗꯤ ꯌꯥꯝꯁꯨ ꯆꯥꯎꯕ ꯑꯣꯏꯗꯦꯗ ꯑꯗꯨꯝ ꯑꯗꯨꯗ ꯂꯩꯔꯦ
ꯎꯝ
ꯑꯗꯨꯩ ꯆꯥꯛꯁꯤꯅ ꯌꯨꯝꯗ ꯄꯨꯔꯛꯑꯦꯕꯀꯣ
ꯍꯥ
ꯃꯅꯤꯄꯨꯔꯗ ꯃꯣꯏ ꯇꯦꯕꯜ ꯊꯝꯃꯃꯅꯤ ꯑꯗꯒꯤ ꯑꯗꯒꯤ ꯅꯠꯇ꯭ꯔꯒꯁꯨ ꯑꯩꯈꯣꯏꯒꯤ ꯑꯦꯝ ꯑꯦꯜ ꯑꯦꯒꯨꯝꯕꯅꯁꯨ ꯄꯤꯔꯛꯄ ꯌꯥꯎꯋꯤ
ꯑ
ꯑꯗꯨꯃꯥꯏꯅ ꯇꯧꯔꯒ ꯑꯍꯥꯎꯕꯗꯤ ꯌꯥꯝ ꯆꯩꯗ ꯑꯩꯗ ꯑꯣꯔꯗꯔ ꯇꯧꯈ꯭ꯔ ꯍꯥꯏꯔꯅꯤꯅꯦ ꯁꯤ ꯆꯥꯁꯤꯒꯦ ꯌꯦꯟ ꯆꯥꯒꯦ ꯉꯥꯅꯨ ꯆꯦ
ꯅꯣꯏ ꯅꯣꯏꯅ ꯑꯣꯔꯗꯔ ꯇꯧꯗꯕꯨ ꯊꯤꯜꯂꯛꯀꯗꯣꯏꯅꯦꯕ ꯑꯗꯨ ꯍꯥꯏꯔꯒ ꯑꯩꯈꯣꯏꯔꯣꯡ ꯀꯦꯟꯗ꯭ꯔꯒꯤꯀꯣ ꯀꯩꯅꯩꯅꯣ ꯀ꯭ꯋꯥꯔꯦꯟꯇꯤꯟ ꯇꯧꯕꯗ ꯃꯥ ꯌꯨꯅꯥꯀꯣ ꯁ꯭ꯀꯨꯜꯗꯣ
ꯎꯝ
ꯑꯗꯨ ꯁꯥꯕ ꯀꯨꯏꯗ꯭ꯔꯤꯀꯥꯟꯗ ꯇꯧꯁꯟꯈ꯭ꯔꯕꯅꯦꯕꯀꯣ ꯑꯃꯨꯛ ꯊꯥ ꯑꯃ ꯑꯅꯤꯔ ꯀꯗꯣꯛꯀ ꯍꯧꯅꯔꯒ ꯃꯤ ꯐꯖꯩꯌꯦꯅ ꯑꯦꯜꯕꯝ ꯀ ꯀ ꯅ ꯀꯥꯟꯗꯥꯏꯗꯨꯗ ꯑꯗꯨꯗꯇ ꯇꯧꯈ꯭ꯔꯦ ꯏꯅꯥꯛꯄꯣ ꯁ꯭ꯀꯨꯜꯁꯤꯗꯀꯣ ꯍꯣꯏ ꯑꯗꯨꯗꯨꯒ ꯑꯩ ꯑꯩꯈꯣꯏꯒꯤ ꯕꯥꯆꯧꯒꯤ ꯃꯆꯥꯅꯨꯄꯥ ꯑꯃ ꯂꯩ ꯁ꯭ꯀꯨꯜꯅ
ꯑꯣ
ꯑꯆꯧꯒꯤ ꯃꯆꯥꯅꯨꯄꯥ ꯑꯃ ꯂꯩꯌꯦꯕꯀꯣ ꯃꯥꯒꯤ ꯃꯅꯥꯎ ꯅꯨꯨꯄꯥ ꯃꯅꯥꯎ ꯅꯨꯄꯥꯑ ꯃꯥꯒ ꯂꯨꯅ ꯇꯤꯟꯅꯕ ꯑꯃ ꯃꯥꯟꯅꯕ ꯃꯥꯖꯦ ꯀꯣꯔꯣꯅꯥꯒꯤ ꯑꯗꯨꯒꯤ ꯀ꯭ꯋꯥꯔꯦꯟꯇꯤꯟ ꯇꯧꯕ ꯌꯨꯅꯥꯀꯣ ꯁ꯭ꯀꯨꯜꯁꯤꯗ ꯑꯁ ꯃꯣꯏꯗꯤꯅꯦ ꯀꯩꯅꯣ ꯆꯥꯛ ꯊꯤꯟꯅꯗꯦ ꯍꯥꯏꯕ ꯑꯥꯗ ꯑꯗꯨꯝ ꯄꯤꯕꯀꯣ ꯆꯥꯛꯁꯦ
ꯎꯝ ꯑꯩꯈꯣꯏꯁꯨ ꯄꯤꯌꯦ ꯆꯥꯛꯄꯨꯗꯤꯥꯛ ꯗꯤ ꯌꯥꯗꯤ ꯂꯣꯏ ꯄꯤꯌꯦꯕꯀꯣ ꯆꯥꯛꯇꯤ ꯃꯣꯏꯅ ꯑꯗꯨꯝ ꯄꯤꯔꯛꯇꯣꯏꯅꯦꯕ ꯆꯥꯛꯁꯦ ꯃꯣꯏ ꯍꯥꯟꯅ ꯑꯗꯨꯝ ꯁꯤꯜꯂꯦꯕ ꯆꯥꯛꯁꯦ ꯑꯗꯨꯝ ꯑꯗꯨꯝ ꯅꯨꯡꯇꯤ ꯄꯤꯌꯦꯕ
ꯑꯥ
ꯑꯗꯨꯝ ꯃꯣꯏꯅ ꯆꯥꯛꯁꯤ ꯊꯣꯡꯁꯤ ꯑꯩꯈꯣꯏꯅ ꯆꯥꯛꯁꯤꯦ ꯆꯥꯕ ꯌꯥꯗꯦꯅ ꯀꯝꯄ꯭ꯂꯦꯟ ꯇꯧꯗꯣꯏꯅꯦꯕ ꯑ
ꯎꯝ
ꯑꯗꯩ ꯃꯧ ꯐꯠꯇꯕ ꯀꯥꯡꯈ꯭ꯔꯧꯅ ꯑꯃꯨꯛ ꯆꯥꯛꯁꯦ ꯑꯅꯤꯅꯤ ꯄꯥꯏꯅ ꯆꯪꯈꯤꯗꯣꯏꯕ
ꯎꯝ
ꯆꯥꯛ ꯁꯨꯅꯕꯗꯨ ꯑꯃꯨꯛ
ꯎꯝ ꯌꯥ ꯆꯅꯤ ꯇꯧꯁꯦ
ꯑꯣꯥꯖꯅ ꯇꯧꯔꯤꯁꯣ
ꯑꯗꯨ ꯉꯥ ꯊꯣꯡꯕꯒ ꯄꯤ ꯉꯥ ꯃꯇꯨꯡꯒ ꯆꯥꯎ ꯆꯥꯎ ꯄꯤ ꯀꯥꯏꯅ ꯇꯧꯔꯒ ꯋꯥꯔꯤ ꯂꯤꯕ ꯃꯥꯗꯤ ꯑꯩꯗꯤ ꯀ꯭ꯋꯥꯔꯦꯟꯇꯤꯟ ꯁꯦꯟꯇꯔꯗ ꯑꯗꯨꯝ ꯂꯩꯅꯤꯡꯉꯦꯒ ꯍꯥꯏꯔꯛꯏꯃ ꯅꯕꯅ ꯅꯨꯡꯉꯥꯏꯌꯦꯅ ꯏꯟꯁꯥꯡꯗꯣ ꯍꯥꯎꯋꯦꯅ
ꯍꯋꯥꯏ ꯊꯣꯡꯕ ꯃꯍꯤ ꯌꯥꯎꯗꯕ ꯈꯔ ꯄꯤꯗ ꯃꯄꯥꯡ ꯌꯥꯎꯗꯕ ꯈꯔ
ꯃꯥꯁ ꯑꯅꯤꯔꯛꯀ ꯁꯨꯝ ꯇꯧꯕꯅꯦ ꯕꯦꯁ ꯑꯅꯤꯔꯛꯀ ꯀ꯭ꯋꯥꯔꯦꯟꯇꯤꯟꯗ ꯑꯃ ꯂꯣꯏꯔꯝꯗꯥꯏ ꯍꯥꯏꯗ ꯑꯃ ꯄꯨꯖꯤꯛꯇꯤ ꯑꯣꯏꯁꯜꯂꯛꯑꯦꯅ ꯑꯃꯨꯛꯀ
ꯑꯗꯨꯗ ꯅꯨꯡꯕꯨ ꯅꯨꯡꯉꯥꯏꯔꯦ ꯊꯣꯛꯅꯤꯡꯗ꯭ꯔꯦꯒ ꯍꯥꯏꯔꯛꯦꯅ ꯇꯧꯗꯦ ꯋꯥꯔꯤ
ꯅꯪꯉꯣꯏꯅ ꯅꯨꯡꯉꯥꯏ ꯑꯗꯨ ꯑꯣꯏꯔꯁꯨ ꯅꯨꯡꯉꯥꯏꯇꯤ ꯑꯃ ꯂꯩꯕ ꯀꯃꯥꯏꯅ
ꯀꯃꯥꯏꯅ ꯇꯧꯕ
ꯑꯩꯈꯣꯏꯗꯤ ꯑꯗꯨꯝ ꯑꯗꯨꯃꯥꯏꯅ ꯄꯤꯌꯦꯕꯀꯣ ꯆꯥꯛꯁꯦ ꯌꯨꯝꯗꯒꯤ ꯑꯩꯈꯣꯏꯅ ꯏꯟꯖꯥꯡꯗ ꯍꯥꯎꯕꯗ ꯊꯤꯜꯂꯛꯄꯩ ꯃꯉꯩꯗ ꯏꯟꯖꯥꯡꯗꯣ ꯈꯔ ꯍꯥꯎꯕ ꯊꯣꯡꯉꯛꯑꯣꯅ ꯆꯥ ꯌꯥꯗꯦꯅ
ꯈꯨꯗꯤꯛ ꯃꯣꯏꯅ ꯑꯥꯗꯞꯄꯤꯕꯣꯀꯣ ꯍꯟꯖꯥꯡꯅ ꯌꯨꯝꯗꯒꯤ
ꯈꯔ ꯃꯇꯨꯡ ꯈꯔ ꯇꯥꯁꯜꯂꯛꯑꯒ ꯍꯥꯎꯑꯣꯏꯗꯅ ꯑꯩꯗ ꯀꯥꯡꯃ ꯑꯃ ꯋꯥ ꯍꯥꯞꯄꯅꯤ ꯄꯨꯔꯥ ꯕꯣꯔꯗꯤꯡ ꯂꯩꯕ ꯠꯇ ꯁꯤꯅ ꯀꯂꯤꯌꯥꯦ ꯐ ꯂꯅ ꯑꯗꯨ
ꯅꯣꯏ ꯃꯁꯦꯟꯁꯨ ꯅꯣ ꯀꯟꯇꯦꯛꯇ ꯂꯩꯅꯩꯅ ꯃꯥꯛꯁ ꯑꯣ ꯀꯩꯋꯣ ꯇꯧꯔꯒ
ꯍꯣꯏ ꯃꯣꯏ ꯁꯦꯟꯗꯤ ꯀꯩꯣꯝ ꯂꯩꯔꯦ ꯑꯗꯨꯣꯏꯅꯦ ꯍꯦꯛ ꯑꯗꯨꯝ ꯋꯥ ꯈꯔ ꯇꯣꯛꯑꯒ ꯑꯗꯨꯝ ꯂꯩꯅꯩ
ꯅꯣꯏ ꯂꯦꯞꯇ ꯂꯩꯃꯤꯟꯅꯕ ꯄꯥꯔꯇꯤꯗꯨꯕꯨꯗꯤ ꯌꯥꯔꯦꯗ꯭ꯔꯥ ꯅꯠꯇꯕ ꯅꯣꯏꯗꯤ ꯇꯣꯉꯥꯟ ꯂꯩꯗꯅ ꯃꯣꯏ ꯑꯇꯩꯗꯨꯗꯤ
ꯆꯥꯛ ꯂꯧꯕ ꯈꯣꯠꯄꯗꯤ ꯑꯗꯨꯝ ꯀꯩꯅꯣ ꯇꯧꯗꯣꯏꯅꯤ ꯀꯩꯅꯣ ꯃꯥꯁꯨ ꯄꯥꯊꯣꯛꯇꯣꯏꯅꯤ
ꯎꯝ ꯀꯣꯛꯀ ꯆꯤꯛꯄꯅꯦ ꯁꯦꯅꯤꯇꯥꯏꯖꯔ ꯃꯅꯝꯅ ꯑꯦꯃꯥꯏꯄꯦꯃꯥ
ꯁꯅꯤꯇꯥꯏꯖꯦꯔꯟ ꯃꯔꯣꯜ ꯑꯃꯥ ꯋꯥꯏꯁꯤꯜꯂꯤꯦꯛꯑꯣ ꯑꯣꯏꯕ ꯑꯗꯨꯒ ꯑꯩꯈꯣꯏ ꯑꯍꯜ ꯑꯃꯁꯨ ꯌꯥꯎꯋꯦ ꯑꯩꯈꯣꯏ ꯂꯩꯕꯗ
ꯎꯝ
ꯅꯨꯡꯉꯥꯏꯒꯕꯖꯥꯠꯅꯤ ꯑꯗꯨ ꯍꯥꯟꯗꯣ ꯃꯥꯅ ꯆꯥꯅꯕꯁꯦ ꯀꯅꯥ ꯀꯅꯥꯗ ꯀꯣꯛ ꯀꯣꯛꯇꯣꯏꯅꯦꯕ ꯃꯃꯥꯟꯅꯕꯗꯒꯤ ꯑꯁꯤꯁꯤꯗꯤ ꯌꯦꯟ ꯊꯤꯜꯍꯛꯎ ꯑꯗꯨꯅ ꯃꯃꯥꯟꯅꯕ ꯌꯨꯝꯗꯒꯤ ꯅꯠꯇꯦꯀꯣ ꯑꯗꯨ ꯊꯤꯜꯂꯛꯇꯣꯏꯅꯤ ꯃꯃꯥꯟꯅꯕꯒꯤꯗꯨꯁꯨ ꯍꯥꯎ ꯆꯥꯕꯤꯅꯦꯕ ꯑꯗꯨꯅ ꯍꯥꯎꯕꯁꯦ ꯑꯗꯒꯤ ꯃꯨꯁꯂꯤꯝꯒꯤ ꯅꯨꯄꯥ ꯑꯃꯁꯨ ꯂꯩ ꯃꯣꯏ ꯃꯄꯥꯗꯣ ꯒ꯭ꯔꯥꯝ ꯄꯟꯆꯥꯌꯦꯠꯀꯤꯔ ꯀꯥꯎꯟꯁꯤꯜꯂꯔ ꯀꯩꯅꯣ ꯑꯣꯏꯕꯅꯤ ꯍꯣꯏ ꯍꯥꯏꯕ ꯑꯗꯨꯒꯤꯗꯤ ꯂꯨꯄꯥ ꯆꯥꯝꯃꯊ꯭ꯔꯥ ꯈꯥꯏꯒꯠꯅꯔꯒ ꯁꯟ ꯊꯣꯡꯒꯠꯂꯛꯀꯦꯒꯥꯏ ꯁꯟꯒ ꯊꯣꯡꯒꯠꯂꯛꯄꯅꯤ ꯆꯥꯃꯨꯊ꯭ꯔꯥ ꯈꯥꯏꯒꯠꯅꯔꯒ
ꯊꯤꯅꯅꯨꯡꯉꯥꯏꯕ
ꯇꯧꯗꯅ ꯂꯩꯔꯑꯦ ꯑꯗꯨꯒ ꯃꯣꯏ ꯀꯣꯔꯣꯅꯥꯒꯤꯗꯣ ꯂꯧꯈꯠꯄ ꯂꯥꯛꯑꯦꯕꯀꯣ ꯊꯧꯕꯥꯜꯒꯤ ꯑꯗꯨꯒ ꯑꯗꯨꯀꯥꯟꯗꯤ ꯃꯣꯏ ꯀꯣꯔꯣꯅꯥꯁꯦ ꯌꯥꯝ ꯐꯖꯅ ꯆꯦꯛꯁꯤꯟ ꯇꯧꯋꯦꯕ ꯑꯩꯈꯣꯏꯒꯤ ꯍꯟꯗꯛ ꯈꯨꯗꯛꯇ ꯂꯣꯏꯁꯤꯟꯕꯤ ꯅꯠꯇꯦꯕ
ꯑꯥ
ꯃꯍꯤꯒ ꯇꯧꯔꯒ ꯌꯥꯝ ꯇꯧꯕꯅꯦ ꯑꯗꯨ
ꯅꯥꯇꯣꯟꯗ ꯑꯣꯠꯄꯗꯣ ꯎ ꯑꯩ ꯐꯤꯔꯛꯅꯤꯡ ꯆꯣꯡꯉꯦ ꯑꯩ ꯑꯃꯨꯛ ꯇꯧꯈ꯭ꯔꯦꯕ ꯇꯁ
ꯑꯗꯨꯁꯨ ꯇꯧꯔꯑꯦ ꯑꯗꯨꯅ ꯐꯖꯅ ꯁꯦꯡꯅ ꯐꯪꯉꯦꯕ ꯔꯤꯖꯜꯁꯦ ꯑꯣ ꯈꯅꯥ ꯅꯪ ꯔꯤꯖꯜꯇꯣ ꯁꯦꯡꯗꯦꯕ ꯑꯗꯨ ꯇ ꯑꯣꯔ ꯔꯤꯖꯜꯗꯤ ꯂꯥꯛꯑꯦ ꯍꯞꯇꯥ ꯑꯃꯨꯛ ꯂꯩ ꯂꯥꯛꯏꯦ ꯔꯤꯖꯟꯒꯁꯤꯦꯀꯣ ꯊꯥ ꯃꯈꯥꯏ ꯍꯦꯟꯅ ꯉꯥꯏꯔꯦ ꯑꯗꯨꯒ ꯑꯃꯨꯛ ꯑꯗꯨꯂꯦ
ꯎꯝ
ꯑꯗꯨ ꯅꯦꯒꯦꯇꯤꯞ ꯂꯥꯛꯑꯦꯕ ꯑꯩꯈꯣꯏꯗꯤꯀꯣ
ꯎꯝ
ꯑ ꯇꯔꯔꯕ
ꯍꯣꯏ
ꯑꯗꯨꯒ ꯑꯩꯈꯣꯏꯁꯦ ꯍꯌꯦꯡ ꯊꯣꯛꯇ꯭ꯔꯣ ꯉꯁꯤ ꯊꯣꯛꯀꯗꯕꯅꯦꯕ ꯔꯤꯖꯜ ꯂꯥꯛꯄ ꯃꯤꯗ ꯊꯣꯛꯁ꯭ꯔꯦꯅ ꯃꯌꯥꯝ ꯊꯣꯛꯅꯈ꯭ꯔꯕꯅꯦꯕ
ꯎꯝ
ꯑꯗꯣ ꯏꯅꯥꯎꯄꯥ ꯑꯃꯒꯤꯒꯤ ꯔꯤꯖꯜꯁ ꯂꯥꯛꯇꯕ ꯌꯥꯎꯔꯛꯇꯕꯃꯤꯅꯦꯕ ꯂꯥꯛꯄꯗ
ꯑꯥ
ꯑꯗꯨ ꯍꯪꯅꯔꯦ ꯑꯗꯣ ꯍꯌꯦꯡꯕꯨ ꯉꯥꯏꯔꯣ ꯍꯥꯏꯔꯦꯀꯣ ꯅꯍꯣ ꯑꯗꯨꯒꯍꯥꯟ ꯅꯨꯡꯉꯥ ꯐꯤꯖꯤꯇ ꯃ ꯑꯣꯏꯕ ꯑꯃ ꯌꯥꯎꯋ ꯊꯣꯛꯄ ꯌꯥꯕ꯭ꯔꯥ ꯍꯥꯏꯔꯛꯄꯅꯦ ꯑꯁ
ꯃꯥꯗꯣ ꯂꯥꯛꯇꯕꯗꯣ ꯄꯨꯖꯤꯛ ꯑꯣꯏꯔꯝ꯭ꯔꯕ
ꯅꯠꯇꯦ ꯃꯥ ꯅꯠꯇꯦ ꯑꯇꯣꯞꯄ
ꯑꯣ
ꯃꯥꯗꯣ ꯌꯥꯝꯕꯅꯤꯗꯥ ꯑꯗꯨꯝ ꯊꯣꯛꯀꯗꯕꯅꯦꯕ ꯑꯩꯈꯣꯏꯁꯦ ꯅꯣꯉꯜ ꯂꯒꯗꯤ ꯄꯣꯁꯇꯤꯕ ꯌꯥꯑꯣꯔꯦ ꯊꯣꯛꯄꯣꯡꯒꯦꯔ ꯇꯧꯔꯛ ꯑꯥ ꯏꯃꯥꯏ ꯏꯃꯥꯏꯃꯥꯏ ꯎꯆꯦꯛ ꯆꯦ ꯑꯗꯨꯩ ꯃꯄꯥꯡꯒ ꯊꯣꯛꯅꯔꯛꯈꯤꯗ꯭ꯔꯦ ꯀꯅꯥꯝꯇ ꯑꯣꯏꯖꯤꯛ ꯑꯣꯏꯌꯎ ꯍꯥꯏꯕꯗꯒꯤ ꯎꯗ ꯑꯗꯨ ꯑꯃꯨꯛ ꯇꯧꯔꯦꯀꯣ ꯑꯃꯨꯛꯀ ꯅꯧꯅ ꯑꯃꯨꯛ ꯇꯦꯁ ꯑꯃꯨꯛ ꯇꯧꯔꯦꯅꯤꯔ
ꯁꯖꯨ ꯑꯣꯠꯂ
ꯑ ꯍꯂꯦ ꯑꯗꯨꯒꯤꯁꯨ ꯑꯃꯨꯛ ꯔꯤꯖꯟꯁꯦ ꯂꯥꯛꯇꯕꯤꯅꯦꯃꯤ ꯃꯥꯁꯦ ꯏ ꯀꯥꯕꯤꯅꯦꯃꯤ
ꯃꯥ ꯃꯥꯒꯤ ꯀꯩꯗꯧꯔꯣ ꯆꯠꯅꯨꯕ
ꯑꯗꯨꯩ ꯑꯗꯨꯝ ꯊꯥꯗꯣꯔꯛꯑꯦ ꯃꯣꯏ ꯂꯗꯥꯛꯅꯅꯨꯡ ꯍꯥꯏꯔꯛꯑ ꯃꯣꯏ ꯀꯌꯥꯝ ꯃꯨꯣꯏ ꯊꯕ ꯉꯝꯃꯔꯣꯏ ꯈꯜꯂꯕ ꯀꯩꯅꯣ ꯑꯗꯨꯗ ꯂꯥꯛꯑꯒꯦ ꯂꯥꯛꯑꯣꯒꯦ ꯍꯟꯗꯛꯇꯤ ꯊꯥꯗꯣꯔꯛꯦ ꯑꯗꯨꯝ
ꯎꯝ
ꯑꯗ ꯌꯨꯝꯗ ꯂꯩꯔꯦ ꯌꯨꯝꯗ ꯑꯩꯈꯣꯏ ꯕꯥꯛꯅ ꯇꯣꯉꯥꯟꯂꯒ ꯊꯝꯃꯤꯄꯣꯅꯤ ꯑꯩꯈꯣꯏꯁꯦ ꯀꯥꯝꯗ ꯇꯣꯏꯂꯦꯠ
ꯗ ꯌꯨꯝꯗ ꯆꯃꯨꯀꯥ
ꯇꯥꯔꯤꯗ
ꯑ ꯌꯎꯟꯁꯨ ꯂꯧ ꯀ ꯄ ꯊꯝꯕꯤꯔꯦꯕ ꯑꯇꯩ ꯗꯨꯀꯥꯟ ꯊꯥꯗꯣꯔꯛꯑ ꯃꯇꯨꯡꯁꯤꯗ ꯌꯨꯝꯗ ꯊꯣꯛꯂꯛꯄꯁꯤꯁꯨ ꯑꯃꯨꯛ ꯀ꯭ꯋꯥꯔꯦꯟꯇꯤꯟ ꯇꯧꯔꯦꯗꯅ ꯑꯗꯨ ꯃꯊꯗ ꯌꯨꯝꯗ ꯂꯥꯛꯑꯁꯨ ꯌꯨꯝꯗꯁꯨ ꯑꯃꯛꯀꯁꯨ ꯀ꯭ꯋꯥꯔꯦꯟꯇꯤꯟ ꯇꯧꯔꯦꯕ ꯑ
ꯃ ꯑꯗꯨꯗꯒꯤ ꯑꯗꯒꯤ ꯑꯗꯨꯝ ꯐꯗꯤ ꯇꯦꯁ ꯀꯦꯁ ꯇꯧꯗ꯭ꯔꯦꯗ ꯑꯗꯨꯒ ꯇꯥꯎ ꯏꯇ ꯑꯁ ꯑꯗꯨꯅꯤ ꯑꯩꯒꯤ ꯖꯔꯅꯤ ꯒꯨꯖꯔꯥꯠꯇ ꯑꯩꯅ ꯌꯨꯝ ꯌꯧꯔꯛꯄꯒꯤ ꯖꯔꯅꯤꯁꯦ
ꯑꯗꯨꯗꯒꯤ ꯑꯃꯨꯛ ꯍꯟꯅ ꯒꯨꯖꯔꯥꯠꯇ ꯃꯥꯏ ꯑꯣꯟꯈꯤꯗ꯭ꯔꯦ
ꯑꯣꯟꯒꯗ꯭ꯔꯦ ꯑꯣꯠꯂꯝꯃꯒꯗꯤ ꯑꯃꯨꯛꯁꯨ ꯐꯕ ꯑꯣꯠꯍꯧꯗ꯭ꯔꯦ
ꯑꯣ ꯑꯣꯟ ꯀꯩ ꯑꯣꯟꯈꯤꯗ꯭ꯔꯤꯅꯣ
ꯍꯥꯥ
ꯀꯨ ꯑꯣꯟꯒꯗꯔꯤꯅ ꯃꯥꯥꯏ
ꯑꯣꯟꯈꯤꯗꯕ ꯍꯥꯏꯁꯦ ꯑꯗꯨꯝ ꯁꯨꯝ ꯂꯥꯏꯅꯥꯗ ꯁꯨꯝ ꯍꯦꯟꯖꯜꯂꯛꯄꯅꯤꯅꯀꯣ ꯀꯣꯂꯦꯖ ꯀꯩꯀꯥꯗꯤ ꯑꯣꯟꯂꯥꯏꯟꯁ ꯇꯧꯅꯔꯦꯗꯅ ꯑꯩ ꯑꯁꯥ ꯆꯠꯄꯗꯣ ꯐꯔꯛ ꯇꯥꯔꯗꯤ ꯃꯥꯜꯂꯦ ꯑꯩꯈꯣꯏꯅ ꯈꯜꯂꯤꯅ ꯑꯥꯗꯩ ꯑꯥꯗ ꯆꯠꯇꯣꯏꯗꯨꯗꯤ ꯃꯥꯟꯕ ꯑꯣꯟꯂꯥꯏꯟꯗ ꯇꯧꯔꯨꯔꯗꯤ ꯃꯥꯟꯕ
ꯑ
ꯑꯣꯟꯂꯥꯏꯟꯗ ꯂꯣꯏ ꯂꯣꯏ ꯁꯪꯈꯔꯛꯑꯒꯦꯁꯨ ꯑꯗꯨ ꯀꯥꯟꯅ ꯗꯦꯗ ꯑꯣꯟꯂꯥꯏꯟ ꯂꯣꯏꯁꯤꯟꯈ꯭ꯔꯃꯤꯅꯀꯣ ꯑꯥꯗ ꯆꯠꯂꯒ ꯇꯝꯕꯒꯤ ꯅꯨꯡꯉꯥꯏꯕꯗꯣ ꯐꯪꯉꯔꯣꯏꯕ ꯆꯞ ꯃꯥꯟꯅ ꯑꯕ
ꯎꯝ
ꯑꯣꯂꯥꯅ ꯂꯣꯏ ꯂꯣꯏꯁꯤꯟꯈ꯭ꯔꯦꯅꯤ ꯁꯦꯃꯤꯁꯇꯔ ꯂꯣꯏ
ꯂꯣꯏꯅꯃꯛ ꯍꯣꯏꯃ ꯑꯣꯟꯂꯥꯏꯟꯗ ꯉꯥꯛꯇ ꯂꯣꯏꯅꯃꯛꯁꯦ ꯋꯥ
ꯑꯩꯈꯣꯏ ꯐꯥꯔꯥꯁ ꯏꯌꯥꯔ ꯐꯥꯔꯁ ꯏꯌꯥꯔꯒꯤ ꯐꯥ ꯁꯦ ꯂꯣꯏꯗꯣꯏ ꯁꯦꯝꯆꯠ ꯑꯃ ꯋꯥꯠꯂꯤ ꯍꯥꯏꯗꯅꯅꯦ ꯑꯗꯨ ꯐꯥꯔꯁ ꯌꯌꯥꯔꯒꯤ ꯁꯦꯃꯤꯁꯇꯔꯗꯒꯤ ꯍꯧꯔꯒ ꯑꯃꯨꯛ ꯆꯍꯤ ꯑꯍꯨꯝꯗꯣ ꯑꯗꯨꯝ ꯑꯣꯟꯂꯥꯏꯟ ꯂꯣꯏꯈ꯭ꯔꯦꯕ
ꯑꯣ ꯑꯗꯨꯝ ꯀꯣꯔꯣꯅꯥ ꯃꯇꯝꯁꯦ ꯑꯌꯥꯝꯕ ꯑꯗꯨꯃꯥꯏꯅ ꯂꯣꯏ ꯇꯧꯅꯩꯗꯅꯀꯣ ꯑꯩꯅ ꯇꯝꯕ ꯗꯤꯄꯥꯔꯠꯃꯦꯟꯗꯨꯅ ꯄꯛꯇꯕꯁꯤ ꯑꯩꯈꯣꯏꯗꯤꯅꯦ ꯐꯥꯔ ꯐꯥꯔꯁ ꯁꯦꯃꯤꯁꯇꯔꯗꯣ
ꯃꯗ ꯎꯗꯗ
ꯁꯦꯀꯦꯟ ꯁꯦꯃꯤꯁꯇꯔꯅ ꯑꯣꯟꯂꯥꯏꯟ ꯇꯧꯔꯦꯅ ꯊꯥꯔꯠ ꯁꯦꯃꯤꯁꯇꯔꯁꯤꯅ ꯑꯣꯐꯂꯥꯏꯟ ꯊꯥꯔꯗ ꯁꯦꯃꯤꯁꯇꯔ ꯀꯁꯤ ꯃꯥꯦ ꯃꯥ ꯀꯩꯅꯣ ꯄꯨꯔꯥ ꯁꯥꯏꯟꯁ ꯂꯦꯞ ꯁꯥꯊꯤꯕ ꯀꯩꯀꯩ ꯑꯩꯈꯣꯏꯛꯇꯤ ꯆꯪ ꯌꯥꯗꯕꯒꯤ ꯑꯃ ꯒ꯭ꯌꯥꯁꯀ ꯀꯥꯞꯄꯗꯣ ꯑꯗꯨꯒ ꯇꯧꯋꯦꯌꯦ ꯑꯦꯛꯖꯥꯝ ꯊꯥꯅꯕꯒꯤꯗꯃꯛꯇ ꯑ ꯇ ꯌꯦꯡꯉꯣ ꯇꯧꯕꯤꯔꯤ ꯂꯤꯂꯣꯥꯁꯦ
ꯍꯣꯏꯁꯨ ꯑꯦꯛꯖꯥꯝꯗꯤ ꯑꯩ ꯑꯩꯅ ꯊꯣꯟ ꯇꯝꯕꯩꯗꯣ ꯑꯦꯛꯖꯥꯝ ꯑꯦꯛꯖꯥꯝ ꯀꯩꯅꯣ ꯑꯩꯈꯣꯏꯗꯦꯛ ꯑꯦꯛꯖꯥꯝ ꯂꯣꯏ ꯀꯩꯅꯣ ꯊꯥꯔꯛꯏꯗ ꯑꯣꯟꯂꯥꯏꯟꯗ ꯊꯥꯔꯛꯇꯦꯗ ꯑꯣꯐꯂꯥꯏꯟꯗ ꯂꯣꯏ ꯊꯥꯔꯏꯗ ꯑꯦꯛꯖꯥꯝꯒꯗꯤ ꯀꯣꯂꯦꯖꯀꯤꯗꯣ ꯑꯩ ꯊꯥꯍꯜꯂꯦ ꯑꯩꯁ ꯀꯣꯂꯦꯖꯇ ꯑꯃꯨꯛ ꯑꯗꯣ ꯁꯦꯀꯦꯟ ꯋꯦꯕꯇꯗꯤ ꯀꯩꯁꯨ ꯀꯤꯗ꯭ꯔꯦꯗ ꯀꯣꯔꯣꯅꯥꯒꯁꯦ ꯑꯥꯁꯂꯤꯝ ꯀ ꯂꯣꯏꯦꯟ ꯌꯥꯝꯌꯥꯝ ꯂꯩꯗ ꯁꯦꯀꯦꯟ ꯋꯦꯕꯀꯤꯁꯨ
ꯑꯈꯣꯏ ꯑꯩꯈꯣꯏ ꯑꯩꯈꯣꯏ ꯌꯨꯝꯒꯤꯗꯤ ꯃꯤ ꯑꯝꯇ ꯗꯥꯥꯎ ꯌꯥꯗꯅ ꯀꯝꯇꯍꯧꯗꯦ ꯍꯣꯏ